ꯇꯞ
ꯎ
ꯂꯥꯏꯔꯕ ꯀꯥꯡꯕꯨꯒꯤꯁꯨ ꯈꯔ ꯈꯟꯗꯧꯅꯤꯗ ꯂꯤꯁꯤꯡ ꯑꯍꯨꯝ ꯄꯤꯕ ꯑꯍꯨꯝ ꯄꯤꯕ ꯄꯣꯠꯇꯣ ꯈꯥꯏꯔ ꯈꯥꯏꯔ ꯌꯣꯜꯂꯛꯑꯗꯤ ꯅꯪ ꯑꯁꯤꯒꯤ ꯑꯃꯦꯜꯒꯤ ꯂꯨꯄꯥ ꯂꯤꯁꯤꯡ ꯑꯃ ꯑꯁꯤꯗ ꯂꯩꯗꯅ ꯐꯁꯨ ꯐꯖꯃꯤꯟꯅꯕ ꯄꯩꯁꯥꯁꯨ ꯆꯪꯗꯕ
ꯑꯟꯗꯔ ꯕꯖꯦꯠꯇ
ꯃꯥꯅꯤ ꯁꯤꯈꯅ ꯕ ꯌꯥꯏ ꯃꯤ ꯀꯩꯅꯣꯒꯗꯣ ꯑꯃ ꯀ ꯀꯅꯤꯁꯀꯗꯣ ꯄꯔꯐ꯭ꯌꯨꯝ ꯑꯣꯏꯅ ꯌꯣꯜ ꯂꯩꯒꯔꯦ ꯍꯧꯖꯤꯛ ꯌꯦꯡꯉꯨ
ꯍꯣꯏ ꯐꯤꯞꯇꯤꯟ ꯑꯦꯝ ꯑꯦꯜ ꯐꯤꯞ ꯇꯤ ꯑꯦꯃꯦꯜ ꯇꯧꯗ
ꯑꯥ ꯐꯤꯞꯇꯤꯟ ꯑꯦꯝ ꯑꯦꯜ ꯁꯨꯂꯕ ꯂꯤꯁꯤꯡ ꯑꯅꯤ ꯑꯗꯨ ꯑꯗꯨ ꯅꯨꯡꯇꯤꯒꯤ ꯆꯥꯏꯔꯨꯗꯧꯁꯨ ꯅꯠꯇꯕꯅꯤꯅ ꯑꯗꯨꯝ ꯀꯨꯏꯟ ꯆꯠꯂꯝꯅꯤ ꯍꯥꯏꯕ ꯑꯇꯥꯡꯕꯅꯤꯅ ꯂꯤꯛꯅ ꯂꯤꯛꯅꯁꯨ ꯆꯥꯏꯔꯛꯑꯅꯤ ꯇꯛꯁ ꯇꯛꯁ ꯆꯥꯏꯔꯛ ꯏꯚꯦꯟ ꯀꯨꯝꯕ ꯑꯆꯧ ꯑꯆꯧꯕꯗ ꯅꯠꯇꯅ ꯆꯥꯏꯔꯛꯑꯔꯣꯏ ꯍꯜꯂꯣ ꯍꯜꯂꯣ ꯅꯪꯅ ꯀꯩꯒꯤꯅꯣ ꯆꯞ ꯆꯞ ꯆꯞ ꯆꯞ ꯄꯤꯁꯦ ꯑ ꯑꯗꯨ ꯃꯦꯀꯞ ꯑꯝꯇ ꯇꯝꯊꯣꯛꯅꯤꯡꯉꯤꯅꯦꯍꯦ
ꯄꯩꯁꯥꯗꯣ ꯇꯨꯡꯁꯤꯜꯂꯦ ꯌꯥꯔꯦ ꯑꯗꯨꯑꯣꯏꯔꯒ ꯂꯩꯊꯣꯛꯎꯔꯅꯨ
ꯎꯝ ꯑꯗꯨꯒ ꯃꯦꯀꯞꯇꯪ ꯊꯣꯛꯑꯒ ꯏꯟꯐ꯭ꯂꯨꯌꯦꯟꯁꯔ ꯍꯧꯔꯕ
ꯎꯝ
ꯑꯗ ꯐꯩꯌꯦ ꯑꯗꯒꯤ ꯑꯃꯨꯛ ꯕ꯭ꯔꯥꯟ ꯀꯩꯀꯩ ꯀꯣꯂꯥꯞ ꯇꯧꯔꯕ
ꯑꯥ ꯑꯗꯨꯗꯤ ꯑꯗꯨꯝ ꯀꯝꯄꯜꯁ꯭ꯔꯤ ꯅꯪ ꯈꯇꯪ ꯀꯩꯅꯣ ꯇꯧꯔꯛꯑꯗꯤ ꯑꯗꯨꯝ ꯃꯁꯥ ꯊꯅ ꯀꯩꯅꯣ ꯇꯧꯔꯗꯧꯕ ꯄꯣꯠꯅꯦꯕ
ꯄꯩꯁꯥ ꯂꯥꯛ ꯆꯔꯗꯧꯄꯣꯠꯅꯤ
ꯃꯁꯥ ꯂꯥꯛꯆꯔꯗꯧ ꯄꯣꯠꯅꯦ
ꯑꯗꯨ ꯑꯗꯨ ꯍꯦꯛ ꯂꯣꯏꯔꯛꯄꯗ ꯑꯩꯅ ꯃꯦꯀꯞ ꯈꯥꯏꯔ ꯌꯣꯟꯒꯅꯦꯕ
ꯈꯅꯤꯁꯅ ꯄꯔꯐ꯭ꯤꯌꯨꯝ ꯈꯥꯏꯔꯒꯗꯤ ꯌꯣꯟꯈꯤꯕꯒꯨꯝ ꯄꯤꯛꯇꯕꯅ
ꯃꯤꯅꯤ ꯊꯣꯛꯄ ꯌꯥꯏ ꯍꯥꯏꯕꯅꯤꯗ ꯀꯔꯤ ꯀꯥꯟꯗꯕ ꯔꯦꯌꯔ ꯕꯤꯌꯨꯇꯤ ꯐꯥꯎ ꯃꯤꯅꯤ ꯃꯤꯅꯤ ꯂꯩ
ꯎꯝ
ꯔꯦꯌꯔ ꯕ꯭ꯌꯨꯇꯤꯒꯤ ꯕ꯭ꯂꯁꯇꯣ ꯗꯨ ꯅꯨꯡ ꯅꯨꯡꯉꯥꯏꯉꯣ ꯃꯤꯉꯣꯟꯗꯩ ꯇꯩꯕ
ꯅꯨꯡꯉꯥꯏꯌꯦ
ꯅꯨꯡꯉꯥꯏꯌꯦ
ꯑꯩ ꯈꯪꯗꯦ ꯑꯩ ꯕ꯭ꯂꯁ ꯑꯝꯗꯤ ꯄꯥꯝꯃꯦ ꯍꯧꯖꯤꯛ ꯀꯦ ꯕ꯭ꯌꯨꯇꯤꯔꯥ ꯀꯔꯤꯅꯣꯗꯤ
ꯔꯦꯌꯔ ꯕ꯭ꯌꯨꯇꯤꯗꯣ ꯃꯤꯅꯤ ꯊꯣꯛꯄꯅꯦꯕ ꯃꯤꯅꯤꯗꯨꯗꯤ ꯑꯃ ꯑꯃ ꯆꯥꯝꯃꯉꯥ ꯑꯗꯨꯃꯥꯏꯅ ꯑꯗꯨꯝ ꯂꯩꯔꯝꯗꯧꯕ ꯃꯥꯜꯂꯦ ꯀꯨꯏꯟꯁꯨ ꯆꯠꯂꯤ ꯌꯥꯏꯗ
ꯑꯁꯇꯦ ꯑꯃ ꯂꯩꯒꯤꯕꯗꯨ ꯐꯩꯗ
ꯀꯨꯏꯌꯦ
ꯕꯤꯍ
ꯗꯣꯠ ꯑꯃꯃꯝ ꯇꯨꯛ ꯇꯣꯛꯏ ꯐꯥꯎꯗꯦꯁꯟꯁꯨ ꯆꯞ ꯃꯥꯅꯩ
ꯑ ꯀꯌꯥ ꯑꯣꯖꯔꯁꯨ ꯇꯩꯅꯤꯡꯗꯦ ꯑꯩ ꯀꯔꯤꯝ ꯇꯩꯅꯤꯡꯗꯦ ꯍꯥꯎ
ꯆꯞ ꯆꯞ ꯆꯞ ꯃꯣꯏꯁꯇꯨꯔꯥꯏ
ꯌꯥꯔꯦ ꯑꯩ ꯍꯣꯔꯦꯟ ꯂꯣꯏꯔ ꯑꯣꯏꯅ ꯀꯨꯝꯃꯒꯦ ꯑꯩ ꯑꯩ ꯉꯁꯥꯏꯅ ꯑꯁ ꯑꯩꯁꯨꯅꯦ ꯃꯥꯏꯒꯁꯤ ꯉꯥꯡꯁꯪ ꯉꯥꯡꯁꯪ ꯉꯥꯡꯉꯒꯅꯦ ꯅꯥꯀꯟ ꯅꯥꯀꯟꯒꯁꯦ ꯃꯨꯁꯤ ꯃꯨꯁꯤ ꯃꯨꯔ ꯇꯧ ꯂꯩꯔꯝꯃ‌ꯦ ꯍꯥꯏꯕ ꯑꯩꯁꯦ ꯉꯁꯥꯏꯅ ꯀꯣ ꯄꯥꯈꯣꯟ ꯑꯃ ꯁꯤꯔꯝꯕꯅꯦꯕ ꯕ ꯇꯥꯕ꯭ꯔꯥ
ꯀꯅꯥꯥꯟ ꯀꯅꯥꯅ
ꯋꯥꯔꯗꯦꯟꯅ ꯃꯥ ꯊꯕꯛ ꯆꯠꯊꯣꯛꯀꯅꯤ ꯈꯤꯇꯪ ꯊꯦꯡꯉꯛꯄ ꯌꯥꯏ ꯉꯁꯥꯏꯅ ꯑꯩꯅ ꯀꯦꯌꯔ ꯇꯦꯛꯀꯔꯗꯗꯤ ꯍꯥꯏꯔꯝꯃꯦꯕꯀꯣ ꯑꯗꯨꯕꯨ ꯃꯥꯅ ꯇꯧꯔꯝꯗꯣꯏꯁꯦ ꯑꯩꯅ ꯍꯥꯏꯔꯝꯕꯗꯨꯒꯤ ꯑꯣꯄꯣꯖꯤꯠ ꯇꯧꯔꯝꯒꯅꯤꯕ ꯑ꯭ꯍꯨꯡ
ꯑꯣꯄꯣꯖꯤꯠ ꯑꯃ ꯑꯣꯏꯅ ꯍꯥꯏꯔꯣ
ꯈ꯭ꯔꯦꯕ ꯑꯗꯣ ꯍꯧꯖꯤꯛ ꯀꯧꯔꯛꯏꯕꯗꯨ ꯍꯪꯕꯒꯤ ꯑꯣꯏꯔꯝꯒꯅꯦꯕ ꯌꯥꯝ ꯇꯜꯂꯦ ꯀꯨꯝꯕ ꯂꯣꯏꯔꯒ ꯀꯨꯝꯒ‌ꯦ ꯉꯁꯤꯗꯣ ꯑꯃꯅꯦ ꯀꯩꯅꯣꯅ ꯑꯩꯅ ꯆꯤꯆꯦ ꯑꯃ ꯆꯠꯀꯅꯤ ꯑꯗꯨꯕꯨ ꯃꯥꯅ ꯏꯟꯁꯥꯡ ꯀꯩꯅꯣ ꯇꯧꯒꯦꯅ ꯍꯥꯏꯕꯅꯦꯕ ꯍꯣꯁꯇꯦꯜꯒꯤ
ꯎꯝ
ꯀꯤ ꯑꯣꯏꯅ ꯀꯣꯡꯒꯦ ꯍꯥꯏꯅꯀꯣ ꯃꯥꯗ ꯄ꯭ꯔꯃꯣꯁꯟꯁꯨ ꯐꯪꯕꯒꯤ ꯑꯗꯨꯒ ꯀꯩꯅꯣ ꯇꯧꯕꯅꯦꯕ
ꯑꯥ ꯀꯔꯤꯅꯦ ꯉꯁꯥꯏ ꯏꯔꯣꯟꯕꯒ ꯆꯝꯐꯨꯠꯀꯗꯨꯗꯤ ꯅꯨꯡꯉꯌꯨ ꯃꯇꯧꯍꯜꯂꯣ ꯑꯗꯨꯒ ꯀꯩꯅꯣ ꯏ ꯎꯝ
ꯌꯥꯡ
ꯕꯅꯤ ꯍꯥꯏꯌꯨ ꯄꯣꯠ ꯆꯩꯗꯤ ꯁꯦꯝꯃꯒ ꯊꯝꯃꯨ ꯍꯥꯏꯅ ꯍꯥꯏꯔꯝꯕꯅꯦꯕ
ꯑꯣ
ꯁꯤ ꯑꯣꯟꯅ ꯇꯩꯅꯕꯗꯥ ꯇꯧꯔꯛꯑꯝꯗꯣꯏꯅꯦꯕ ꯑꯃꯅꯦ ꯑꯩꯈꯣꯏ ꯀꯦꯌꯥꯔ ꯇ‌ꯦꯀꯤꯔꯁꯦ ꯑꯩꯅꯅꯦ ꯑꯦꯅꯦꯅꯦ ꯁꯤꯁꯤ ꯁꯤ ꯍꯥꯏꯔꯝꯕ ꯑꯣ ꯅꯍꯥꯟ ꯅꯣꯡꯃꯁꯨ ꯀꯅꯥꯅꯣꯝꯃ ꯆꯠꯄ ꯑꯦꯍꯅꯦꯅꯦ ꯁꯤ ꯆꯠꯈ꯭ꯔꯕꯅꯦ ꯈꯣꯠꯈ꯭ꯔꯕꯅꯦ ꯑꯗꯨ ꯍꯥꯏꯔꯝꯕꯅꯤꯀꯣ ꯍꯥꯏꯅ ꯍꯥꯏꯔꯦꯀꯣ ꯃꯥꯁꯤꯅ ꯁꯨꯡꯉꯥꯏ ꯍꯥꯏꯔꯝꯗ꯭ꯔ ꯑꯩꯅꯥ ꯆꯥꯛ ꯂꯧꯆꯠꯕꯗꯀꯣ ꯃꯤꯒꯤ ꯇꯤꯐꯤꯟ ꯂꯩꯇꯦꯅꯦ ꯈꯣꯠꯇꯦꯅꯦ ꯑꯩꯅ ꯑꯦꯍ ꯉꯁꯥꯏꯅꯦ ꯃꯤ ꯑꯃꯗ ꯍꯥꯏꯔꯝꯃꯤꯗꯨꯗꯤ ꯍꯥꯏꯀꯣ ꯑꯗꯨꯒ ꯏꯍꯦ ꯑꯩꯉꯣꯟꯗ ꯍꯥꯏꯔꯝꯕ꯭ꯔꯣ ꯑꯩ ꯀꯥꯎꯈ꯭ꯔꯦ
ꯎꯍ
ꯑꯁ ꯅꯪ ꯃꯁꯛꯇꯨꯁꯨ ꯎꯔ ꯈꯪꯅꯤ ꯏꯕꯦꯝ
ꯀꯖꯅꯤ
ꯑꯩꯗꯤꯀꯣ ꯑꯩ ꯍꯥꯏꯁꯦ ꯑꯩꯅ ꯀꯩꯅꫭ ꯅꯪꯑꫭꯟꯗ ꯉꯁꯥꯏ ꯍꯥꯏꯔꯝ ꯑꯩꯁꯦ ꯉꯁꯥꯏꯑꯌꯨꯛꯁꯨꯀꯣ ꯃꯉꯣꯟꯗ ꯋꯥꯁꯦ ꯑꯩꯅ ꯉꯁꯥꯏ ꯀꯣꯟ ꯐꯦꯡꯕꯒꯨꯝꯕꯗ ꯑꯍꯨꯝꯂꯛꯇꯤ ꯑꯩ ꯍꯟꯅꯗꯤ ꯍꯥꯏꯔꯝꯃꯦꯕ ꯅꯦꯅꯦ ꯅꯪ ꯀꯥꯎꯅꯤꯀꯣ ꯍꯥꯏꯅ ꯑꯗꯨꯕꯨ ꯍꯧꯖꯤꯛꯁꯨ ꯀꯥꯎꯔꯝ ꯉꯪꯒꯅꯦꯅ ꯈꯜꯂꯦꯕ ꯑꯩꯅ ꯍꯥꯏꯗꯤ ꯂꯥꯎꯔꯛꯏꯁꯤꯅꯗꯤ ꯅꯠꯇ꯭ꯔꯒꯗꯤ ꯑꯩꯉꯣꯟꯗ ꯂꯥꯎꯔꯛꯐꯝ ꯊꯣꯛꯇꯦꯕ
ꯗꯨꯅꯤꯌꯥ ꯑꯃꯠꯇꯅꯤꯗꯤ
ꯅꯤꯌꯥ ꯃꯦꯝ ꯑꯗꯨꯒꯅꯦ ꯃꯥꯗꯣ ꯆꯥꯛ ꯌꯥꯝ ꯌꯥꯝ ꯆꯥꯏꯕꯀꯣ ꯄꯨꯈꯝ ꯑꯃ ꯊꯤꯔꯒꯅꯦ ꯌꯥꯝ ꯊꯤꯟꯅ ꯆꯥꯏ ꯃꯥꯅꯀꯩꯍꯥꯏ ꯈꯪꯕꯔ ꯃꯥ ꯃꯌꯨꯝꯗꯩꯁꯨ ꯑꯌꯨꯛꯇꯨ ꯆꯥꯛ ꯑꯃ ꯆꯥꯔ ꯂꯥꯛꯑꯦꯗꯅꯀꯣ ꯃꯌꯨꯝꯗꯒꯤ ꯁꯤꯗ ꯄꯨꯡ ꯇꯔꯥ ꯇꯔꯥ ꯃꯥꯊꯣꯏ ꯀꯗꯥꯏꯗ ꯌꯧꯔꯛꯑꯦ ꯈꯜꯂꯁꯤꯗꯅ ꯑꯩꯈꯣꯏꯒꯤ ꯑꯌꯨꯛꯀꯤ ꯆꯥꯛꯁꯦ ꯑꯗꯨꯝ ꯀꯟꯇꯦꯅꯔꯗ ꯆꯥꯛ ꯂꯦꯝꯕ ꯈꯣꯠꯄ ꯂꯧꯅꯤꯡ ꯑꯁꯨ ꯑꯩꯅ ꯊꯝꯕꯁꯦ
ꯎꯝ
ꯃꯥꯁꯤ ꯌꯧꯔꯛꯄꯒꯅꯦ ꯉꯥꯛꯇꯪ ꯂꯩꯈ꯭ꯔ ꯀꯥꯟꯗꯀꯣ ꯀꯩꯅꯣ ꯇꯧꯗꯣꯏꯅꯦꯕ ꯆꯍꯥꯔꯅꯤꯀꯣ ꯑꯗꯨ ꯁꯣ ꯑꯃꯨꯛ ꯑꯗꯨꯀꯥꯟꯗ ꯃꯥꯒꯤ ꯊꯕꯛꯁꯦ ꯋꯥꯏꯔꯝ ꯇꯩꯕ ꯈꯣꯠꯄ ꯁꯦꯡꯕꯅꯤꯗꯅ ꯃꯥꯁꯤ ꯇꯧꯔꯣꯏꯕ ꯈꯪꯕ꯭ꯔꯥ ꯃꯥ ꯐꯦꯟ ꯊꯥꯔꯅꯤ ꯑꯗꯨꯒ ꯇꯤꯚꯤꯁꯨ ꯂꯧꯊꯣꯛ ꯕ ꯈꯪꯕ꯭ꯔ ꯑꯩꯈꯣꯏ ꯗꯥꯏꯅꯤꯡ ꯔꯨꯝꯗ ꯇꯤꯚꯕꯤ ꯂꯩꯔꯝꯕꯁꯦ ꯃꯥꯅ ꯌꯦꯡꯃꯟꯅ ꯂꯧꯊꯣꯛꯈ꯭ꯔꯕꯅꯦꯕ ꯑꯗꯨꯝ ꯃꯥ ꯐꯝꯃꯅꯤꯀꯣ ꯐꯝꯃꯒ ꯑꯗꯨꯝ ꯂꯩꯔꯅꯤꯕ ꯏꯁꯤꯡ ꯀꯩꯀꯩ ꯍꯩꯗꯧꯁꯦ ꯍꯩꯔꯔꯣꯏꯕ ꯍꯣꯔꯦꯟ ꯋꯥꯏ ꯋꯥꯔꯗꯦꯟ ꯃꯣꯏ ꯁꯦꯀꯦꯇꯔꯤ ꯃꯣꯏ ꯂꯥꯛꯄ ꯃꯇꯝ ꯌꯧꯔꯑꯦ ꯍꯥꯏꯕꯕꯁꯤꯗ ꯃꯥꯁꯤꯗ ꯈꯛꯇꯪꯅꯦꯕ ꯇꯧꯁꯤꯟꯅꯗꯣꯏꯁꯦꯀꯣ ꯑꯗꯨꯒ ꯃꯥ ꯒꯦꯠꯇ ꯃꯤ ꯄꯣꯠ ꯆꯩ ꯀꯩꯀꯩ ꯊꯤꯟꯕ ꯂꯥꯛꯄ ꯃꯤꯈꯣꯏꯗꯣ ꯗꯤꯂꯤꯕ꯭ꯔꯤꯒꯤ
ꯑꯥ
ꯑꯗꯨꯁꯤꯡꯗꯨꯒꯤ ꯃꯤ ꯄꯣꯠ ꯆꯩꯁꯤꯡꯗꯣ ꯁꯪꯉꯤꯅꯦ ꯌꯦ ꯁꯤ ꯂꯦꯡꯗꯕꯣꯏ ꯀꯣ ꯑꯗꯨꯒꯅꯦ ꯑ ꯃꯥꯁꯦ ꯆꯥꯛ ꯑꯗ ꯑꯃꯨꯛ ꯆꯥꯔꯥꯗ꯭ꯔꯥ ꯑꯗꯨꯀꯥꯟꯗ ꯅꯨꯡꯊꯤꯟꯒꯤ ꯀꯨꯛꯁꯦ ꯑꯃꯨꯛ ꯂꯥꯛꯑꯒ ꯀꯥꯟꯗ ꯑꯦ ꯆꯥꯛ ꯂꯩꯕ ꯈꯣꯠꯄ ꯇꯧꯔꯗꯤ ꯑꯦ ꯁꯤꯡꯉꯧ ꯊꯣꯛꯑꯒ ꯆꯔꯥ ꯋꯥꯟꯊꯣꯛꯁꯤꯔꯥ ꯇꯧꯕꯁꯦꯀꯣ ꯑꯅꯤꯗꯣ ꯑꯃꯨꯛ ꯆꯥꯃꯤꯟꯅꯒꯔ ꯅꯤꯕ ꯈꯪꯕ꯭ꯔꯥ ꯑꯗꯨꯒꯅꯦ ꯅꯨꯡꯗꯥꯡꯒꯤ ꯑꯥꯠ ꯅꯨꯡꯗꯥꯡꯒꯤ ꯆꯥꯛꯁꯦ ꯂꯣꯏꯔꯒꯅꯦ ꯃꯥꯖꯦ ꯑꯦ ꯏꯆꯦ ꯑꯩ ꯆꯥꯔꯃꯤ ꯆꯥꯔꯃꯤ ꯇꯧ ꯆꯥꯛ ꯆꯥꯈ꯭ꯔꯅꯤꯕꯀꯣ ꯑꯩꯅ ꯏꯅꯦꯃꯤꯨꯝ ꯅꯪꯁꯦ ꯐꯖꯅ ꯆꯜꯂꯦ ꯍꯥꯏꯌꯦꯀꯣ ꯑꯗꯨꯅꯅꯦ ꯃꯥꯅ ꯀꯩ ꯍꯥꯏꯒꯦꯕꯨꯀꯣ ꯑꯩꯁꯦ ꯁꯤꯗꯁꯨ ꯆꯥꯔꯗ꯭ꯔꯥ ꯃꯔꯤꯔꯛ ꯌꯨꯝꯗ ꯑꯩ ꯉꯁꯤ ꯗꯤ ꯆꯥꯛ ꯆꯥꯔꯛꯑꯕꯅꯤꯅ ꯆꯥꯔꯔꯣꯏ ꯍꯥꯏꯅ ꯇꯧꯕꯁꯦ ꯔꯦꯁꯃ ꯑꯩꯁꯦ ꯆꯥꯛ ꯆꯥꯊꯣꯛꯄ ꯂꯣꯏꯔꯒ ꯇꯨꯝꯕ ꯆꯪꯕꯗ ꯑꯩ ꯅꯤꯡꯁꯤꯡꯉꯛꯏꯅꯦ ꯍꯥꯏꯕꯥꯏ ꯑꯗꯨꯉꯥꯏ ꯍꯤꯡ ꯍꯥꯏꯕ ꯑꯩꯀꯣ ꯑꯩ ꯍꯥꯏꯁꯤꯅꯦ ꯑꯩꯗꯣ ꯑꯗꯨꯝ ꯅꯨꯡꯊꯤꯜꯒꯨꯝꯕꯗꯣ ꯈꯔ ꯏꯊꯟꯗ ꯂꯩꯕ ꯊꯟꯕꯒꯤ ꯄꯨꯡ ꯃꯔꯤꯒꯨꯝꯕ ꯁ꯭ꯋꯥꯥꯏ ꯋꯥꯏꯁꯦ ꯉꯥꯏꯍꯥꯛ ꯉꯥꯏꯍꯥꯛꯀꯨꯝꯕ ꯑꯩ ꯆꯥꯛ ꯂꯧꯕ ꯆꯠꯄꯗ ꯉꯥꯏꯍꯥꯛ ꯉꯥꯏꯍꯥꯛ ꯃꯣꯏꯒ ꯑꯗꯨꯝ ꯋꯥꯔꯤꯒꯨꯝꯕ ꯁꯥꯟꯅꯔ ꯂꯩꯕꯗ ꯅꯨꯡꯉꯥꯏꯗꯅ
ꯎꯝ
ꯑꯗꯨꯒꯤ ꯗꯥꯏꯅꯤꯡ ꯔꯨꯝꯁꯤ ꯆꯠꯂꯒꯅꯦ ꯋꯥꯔꯤꯁꯤ ꯃꯥꯏ ꯋꯥꯔꯤꯁꯤ ꯇꯥꯔꯒ ꯅꯪ ꯈꯪꯗ ꯇꯧꯔꯤꯅꯤ
ꯑꯗꯨꯏ ꯍꯥꯏꯔꯒ ꯑꯁꯤꯗ ꯑꯈꯣꯏ ꯃꯃꯥꯡꯗ ꯀꯩꯅꯣ ꯅꯨꯄꯥ ꯑꯃ ꯂꯩꯌꯦꯕꯀꯣ ꯃꯥꯁꯦ ꯀꯩꯅꯣ ꯂꯥꯏ ꯑꯣꯛꯅꯕ ꯀꯥꯟꯗ ꯉꯥꯎꯔꯦ ꯈꯣꯠꯂꯦꯅ ꯈꯔ ꯇꯧꯔꯤꯑꯕꯀꯣ ꯃꯥꯅ ꯑꯗꯨꯃꯥꯏꯅ ꯁꯥꯔꯩ ꯍꯧꯔꯤ ꯔ ꯅꯣꯡ ꯆꯥꯡ ꯇꯔꯦꯠꯂꯛ ꯆꯥꯏ ꯍꯥꯏꯕ꯭ꯔꯥ ꯀꯔꯤꯅꯣ ꯑꯩꯈꯣꯏ ꯏꯃꯨꯛꯁꯥꯛꯗꯣꯡ ꯆꯦꯡ ꯄꯥꯅ ꯉꯝꯅꯦ ꯍꯥꯏꯁꯦ
ꯑꯁ ꯇꯧꯅꯤ ꯇꯕꯔꯥ ꯑꯩꯅ ꯈꯪꯉꯦꯕ ꯍꯧꯖꯤꯛ ꯀꯧꯔꯈꯩꯗꯨꯗꯅꯦ ꯑꯩ ꯑꯗꯨꯝ ꯈꯪꯉꯦꯕ ꯃꯥ ꯉꯁꯥꯏ ꯑꯩ ꯉꯥꯡꯉꯝꯕ ꯄꯣꯠꯇꯣ ꯀꯥꯎꯔꯕꯅꯦꯕ ꯑꯗꯨꯏꯅꯦꯕ ꯀꯛꯇꯣ ꯂꯥꯛꯈꯤꯑꯕ ꯑꯩꯁꯦ ꯈꯟꯗꯤ ꯈꯟꯕꯅꯦꯕ ꯀꯨꯛꯇꯣ ꯍꯦꯛ ꯊꯣꯡ ꯍꯥꯡꯈꯤꯕꯒꯅꯦ ꯗ ꯂꯥꯎꯔꯛꯏꯗꯣ
ꯎꯝ
ꯅꯨꯡꯉꯥꯏꯈ꯭ꯔ ꯄꯣꯠꯅꯤ ꯍꯅꯨꯕꯤ ꯂꯣꯏꯅꯕꯁꯦ ꯏꯁ ꯅꯪ ꯈꯡꯗ ꯇꯧꯔꯤꯅꯦ ꯈꯨꯅꯨꯡꯉꯥꯏ ꯑꯃꯅꯤ ꯂꯤꯁꯤꯜꯄꯩꯔ ꯀꯩꯅꯣ ꯑꯁꯦꯡꯕ ꯑꯩ ꯍꯥꯟꯅ ꯅꯨꯕꯤ ꯉꯥꯛꯇꯅꯦ ꯍꯏꯕ ꯑꯩꯈꯣꯏ ꯋꯥꯔꯗꯦꯟꯁꯨ ꯍꯥꯅꯨꯔꯦꯗꯅ ꯃꯌꯥꯝꯁꯤꯅ ꯀꯀꯥ ꯃꯣꯏꯅ ꯅꯕꯥꯅꯤꯗꯤ ꯐ꯭ꯔꯦꯡꯅꯤꯅ
ꯑꯁꯦꯡꯕ ꯂꯩꯇꯕꯩꯅꯦ ꯑꯩꯁꯨꯅꯦ ꯑꯗꯨꯝ ꯍꯟꯅꯕꯤ ꯑꯗꯨꯒ ꯂꯣꯏꯅꯔꯒꯅꯦ ꯃꯣꯏꯒ ꯋꯥꯔꯤ ꯁꯅꯔ ꯅꯨꯡꯉꯥꯏꯌꯦ
ꯑꯃ ꯀꯧ ꯔꯛꯏꯗꯣ ꯆꯠꯂꯨꯔꯣ
ꯄꯨꯟꯁꯤꯁ ꯍꯣꯏ ꯍꯣꯏ ꯑꯃꯨꯛ ꯁꯥꯟꯅꯔꯁꯤ